ꯑꯦ ꯑꯗꯨ ꯀꯩꯅꯣ ꯍꯥꯏꯔꯗꯅ ꯑꯗꯨꯅ ꯀꯔꯝꯕ ꯇꯥꯟꯖꯥꯗ ꯍꯥꯏꯔꯝꯃꯤꯅꯣꯕ
ꯍꯨ ꯎꯝ ꯍꯥ
ꯖꯦꯔꯣ ꯑꯦꯀꯥꯅ ꯅꫭꯏ ꯍꯥꯏꯗꯤ ꯑꯦꯁꯤ ꯑꯩꯈꯣꯏꯅ ꯁꯥꯕ ꯒ꯭ꯔꯨꯞꯇꯨꯗ ꯌꯥꯎꯅꯤꯡꯗꯦꯅ ꯍꯥꯏꯁꯤꯅ ꯀꯔꯝꯕ ꯇꯥꯟꯖꯥꯗꯅꯣ ꯍꯥꯏꯔꯝꯃꯤꯁꯤꯅ
ꯎꯝ ꯈꯪꯗꯦ ꯍꯥꯏ ꯑꯩꯁꯨ ꯈꯪꯗꯦ ꯆꯦ ꯕꯤꯟꯖꯤꯅꯥꯅ ꯍꯥꯏꯔꯛꯄꯅꯤ
ꯑꯁ ꯈꯪꯗꯦꯗ ꯑ ꯏꯁꯇ꯭ꯦꯌꯥ ꯃꯤꯒꯤ ꯑꯦꯟꯖꯣꯏ ꯍꯥꯏꯕ ꯑꯃ ꯂꯩ ꯌꯥꯝꯅ ꯁꯤꯗ ꯐꯖꯕ ꯑꯔꯨ ꯑꯍꯦꯟ ꯇꯥꯟꯅ ꯇꯥꯟꯅꯕꯁꯨ ꯅꯠꯇꯦ
ꯍꯣꯏ ꯑꯗꯨꯅ ꯉꯥꯏꯍꯥꯛꯇꯪꯗꯤ ꯏꯟꯖꯣꯏ ꯐꯖꯅ ꯇꯧꯊꯣꯛꯎ ꯍꯥꯏꯗꯤ ꯃꯦꯃꯣꯔꯤ ꯑꯃꯥ ꯀ꯭꯭ꯔꯤꯌꯦꯠ ꯇꯧꯍꯧꯕꯗꯨꯒꯤ ꯋꯥꯅꯤ ꯈꯣꯠ ꯄꯅꯤ ꯁꯤꯗ
ꯃꯤ ꯌꯥꯝꯃꯦ ꯃꯇꯤꯛ ꯋꯥꯥꯖꯨ ꯌꯥꯝꯃꯤ
ꯃꯤꯠꯂꯨꯍꯣꯏ ꯀꯥꯗꯣ ꯀꯩꯅꯣꯝꯗꯤ ꯇꯧꯕꯅꯦ
ꯄꯛꯇꯦ ꯃꯣꯏꯒꯤ ꯀꯥꯟꯅꯔꯝꯗꯥꯏ ꯈꯛꯇꯅꯤ ꯃꯣꯏ
ꯑꯗꯨꯅꯦ ꯃꯥ ꯍꯥꯏꯔꯛꯇꯨꯖꯦ ꯍꯨꯝ ꯍꯜꯂꯣ ꯎꯝ ꯎꯝ ꯑꯗꯨꯅꯦ ꯃꯥ ꯍꯥꯏꯖꯦ ꯏꯕꯦꯝꯃ ꯎꯝ ꯈꯨꯒꯥ ꯃꯥꯅ ꯀꯧꯅꯤꯡ ꯀꯥꯟꯗ ꯀꯧꯕ ꯀꯧꯅꯤꯡꯗ꯭ꯔꯀꯥꯟꯗ ꯀꯩꯅꯣ ꯇꯧꯕ ꯑ
ꯑꯗꯨꯒꯤ ꯑꯩꯅ ꯍꯟꯇꯛ ꯁꯥꯎꯅꯤꯡꯕꯃ ꯍꯥꯏꯔꯛꯎꯔ
ꯎꯝ
ꯍꯟꯗꯛ ꯔꯤꯡ ꯄꯤꯊꯣꯛꯄꯗꯣ ꯐꯔꯦꯕꯀꯣ ꯃꯣꯏ ꯗꯤꯖꯥꯔꯕ ꯇꯧꯕꯒꯤ ꯃꯣꯏꯅ ꯇꯧꯔꯨ ꯕꯒꯤ ꯇꯞ ꯊ ꯐꯪꯖꯕꯅꯦ ꯑꯗꯨꯒ ꯀꯥꯡꯕꯨ ꯑꯃꯅ ꯕꯦꯂꯣꯔꯤꯇꯥ ꯕꯦꯂꯣ ꯔꯤꯇꯥ ꯍꯥꯏꯕ ꯀꯥꯡꯕꯨ ꯑꯃꯥ ꯌꯥꯎꯕꯗꯣ ꯈꯪꯕ꯭ꯔꯥ
ꯎꯝ
ꯈꯪꯕ꯭ꯔ ꯍꯥꯏꯗꯤ ꯅꯣꯏ ꯀꯅꯥ ꯗꯤꯖꯥꯔꯞ ꯇꯧꯏ ꯅꯣꯏꯒꯤ ꯃꯅꯨꯡꯗ ꯁꯥꯏꯅ ꯑꯣꯏꯍꯟꯅꯤꯡꯕꯖꯦ ꯃꯣꯏ ꯃꯉꯥ ꯈꯟꯗꯣꯏꯖꯦꯅ ꯍꯥꯏꯕꯗꯣ
ꯑꯥ ꯑꯩꯗꯤ ꯀꯩꯅꯣ ꯃꯥꯗꯣ ꯀꯔꯤ ꯌꯥꯎꯒꯦ
ꯑꯗꯨꯅꯦ ꯃꯥ ꯀꯔꯤ ꯌꯥꯎꯒꯦꯕ ꯑꯥ ꯀꯩ ꯀꯩꯗꯧꯕꯗꯨꯕꯛꯇ ꯅꯨꯡ ꯅꯨꯡꯁꯥ ꯁꯥꯕꯗꯣ ꯀꯥꯊꯦꯛꯈꯤꯅꯦꯅ ꯑꯞꯄꯔ ꯂꯤꯠꯂ ꯂꯩꯕ ꯃꯤꯗꯨꯗ ꯀ ꯀꯩꯅꯣ ꯃꯣꯏꯅ ꯍꯥꯏꯗꯣ ꯑꯩꯈꯣꯏꯗꯤ ꯀꯩꯁꯨ ꯑꯩꯈꯣꯏ ꯀꯩꯝ ꯇꯣꯏꯗꯦ ꯑꯩꯈꯣꯏ ꯍꯥꯏꯗꯤ ꯑ ꯂꯤꯗꯔꯁꯤꯞꯇꯨ ꯀꯩꯁꯨ ꯅꯣꯛꯇ ꯑꯗꯨꯃꯥꯏꯅ ꯇꯧꯔꯨꯗꯦ ꯍꯣꯏ ꯗꯦꯐꯅꯤꯞ ꯗꯦ ꯗꯒꯤ ꯄꯌꯜ ꯕ꯭ꯔꯦꯟꯗ ꯑꯗꯨꯗꯒꯤ ꯀꯔꯤ ꯀꯔꯤ ꯗꯌꯥꯕꯠ
ꯃꯣꯏ ꯃꯣꯏꯗꯤ ꯑꯗꯨꯝ ꯇꯧꯋꯦ ꯍꯥꯏꯗꯤ ꯀꯣꯂꯦꯖꯇꯣ ꯑꯗꯨꯝ ꯂꯥꯛꯑꯒ ꯃꯤ ꯃꯌꯥꯝꯒꯤ ꯆꯦꯟꯕꯤꯕꯅꯦꯕ
ꯍꯣꯏ ꯆꯦꯜꯂꯤ ꯑꯗꯣ ꯗꯌꯥ ꯀꯔꯤ ꯕꯦꯂꯣꯔꯤꯀꯥꯅ ꯀꯔꯤ ꯅꯣꯛꯇ ꯀꯔꯤ ꯇꯧꯒꯦꯕ
ꯑꯗꯨꯅꯦ ꯍꯥꯏꯖꯦ ꯇꯜꯂꯦ ꯈꯣꯠꯂꯦ ꯑꯗꯨ ꯂꯩꯊꯣꯛꯑ ꯂꯩꯔꯦ ꯑꯗꯨꯒ ꯃꯥꯅꯅꯦ ꯃꯁꯥ ꯅꯨꯡꯉꯥꯏꯇꯦ ꯃꯁꯥ ꯅꯨꯡꯉꯥꯏꯇꯦ ꯍꯥꯏꯗꯣ ꯈꯪꯕ꯭ꯔꯥ ꯃꯥꯗꯨ ꯀꯨꯆꯨ ꯃꯥꯥꯡꯒꯤꯅꯤꯅ ꯄꯥꯈꯠꯇꯅ ꯇꯣꯏꯅꯦ ꯍꯥꯏꯕ
ꯃꯥꯅꯦ ꯃꯥꯅꯦ
ꯍ ꯎꯝ
ꯑꯩꯈꯣꯏꯗꯤ ꯀꯨꯆꯨ ꯃꯥꯡꯒꯅꯤ ꯈꯟꯗꯤ ꯈꯟꯂꯦ ꯑꯗꯣ ꯁꯥꯃꯜꯂꯛꯇꯅ ꯉꯥꯎꯗꯅ ꯑꯗꯨꯝ ꯑꯁ ꯀꯣꯟꯅ ꯑꯗꯨꯝ ꯔꯤꯒꯦꯟ ꯇꯧ ꯌꯥꯕꯖꯤꯕꯨꯅ ꯈꯜꯂꯦ ꯍꯥꯏꯕ
ꯑꯁꯦꯡꯕ ꯑꯩꯈꯣꯏꯖꯨ ꯈꯜꯂꯦ ꯑꯗꯨꯃꯥꯏꯅ ꯄꯨꯔꯥ ꯕꯦꯔꯥꯅꯤ ꯕꯦꯂꯣꯔꯤꯀꯥꯖꯦ ꯃꯤꯅ ꯃꯔꯣꯝ ꯎꯁꯤꯠꯇ꯭ꯔꯤꯕ
ꯃꯣꯏꯅꯗꯤ ꯈꯪꯕ꯭ꯔꯥ ꯃꯣꯏꯖꯦ ꯑꯩꯒꯤ ꯅꯣꯡꯃ ꯁꯨꯝ ꯃꯣꯏꯒꯤ ꯁꯨꯝ ꯁꯦꯟꯁꯦ ꯍꯣꯏ ꯑꯩꯅ ꯈꯪꯉꯦ ꯈꯔ ꯑꯥꯔꯠꯁ ꯈꯔ ꯈꯪꯗꯦ ꯎꯝ ꯀꯔꯤ ꯀꯔꯤ ꯀꯔꯤ ꯑꯣꯅꯔꯁꯀꯤ ꯁꯦꯄꯦꯠ ꯍꯥꯏꯗꯤ ꯁꯞꯖꯦꯛ ꯂꯧꯕꯖꯦ ꯈꯔ ꯍꯟꯗꯕ ꯃꯤꯖꯦ ꯈꯪꯕ꯭ꯔꯥ
ꯎꯝ
ꯍꯥꯏꯗꯤ ꯍꯣꯏ ꯑꯩꯈꯣꯏꯗꯗꯤ ꯃꯣꯏ ꯀꯩꯁꯨ ꯃꯋꯥ ꯂꯧꯗꯦꯀꯣ ꯑꯩ ꯇꯁꯦꯡꯅ ꯍꯥꯏꯒꯦ ꯃꯋꯥ ꯁꯨꯡꯂꯧ ꯂꯧꯗꯦꯕ ꯁꯛ ꯐꯖꯕ ꯍꯦꯜꯂꯝꯕ ꯌꯥꯏ ꯐꯤꯒꯔ ꯍꯦꯜꯂꯝꯕ ꯌꯥꯏ ꯖꯦꯜ ꯐꯖꯕ ꯍꯦꯜꯂꯝꯕ ꯌꯥꯏ ꯑꯩꯈꯣꯏ ꯈꯟꯒꯤꯗꯕ ꯌꯥꯏ ꯑꯃꯜ ꯑꯗꯨꯗꯤ ꯃꯋꯥ ꯁꯣꯛꯂꯧ ꯂꯧꯗꯦꯕ ꯑꯗꯣ ꯑ ꯍꯥꯏꯗꯤ ꯏꯪꯂꯤꯁ ꯂꯧꯔꯦ ꯀꯥꯟꯗ ꯑꯃ ꯀꯥꯛꯆꯕ ꯑꯃꯖꯨ ꯌꯥꯎꯕꯅꯦꯕ ꯃꯣꯏꯁꯦ
ꯌꯥꯎꯕꯅꯦ
ꯑꯩꯗꯤ ꯃꯋꯥ ꯁꯨꯛꯂꯧꯍꯦꯛ ꯂꯧꯗꯦ ꯀꯩꯗꯧꯔꯒꯦ ꯃꯣꯏ ꯑꯩꯈꯣꯏꯗ ꯍꯣꯠꯂꯤ ꯃꯦꯠꯁꯦ ꯍꯣꯠꯄ ꯉꯝꯕ꯭ꯔꯣ ꯀꯥꯏꯍꯥꯏꯒꯗꯝꯅꯤ
ꯄꯨꯔꯥ ꯕꯦꯔꯥꯒꯤ ꯃꯤꯅꯦꯃꯤ ꯕꯦꯔꯣꯔꯤꯀꯥꯔꯦ ꯎꯝ ꯍꯗ ꯏꯝꯐꯥꯜ ꯍꯥꯏꯗꯤ ꯑꯩꯈꯣꯏ ꯃꯁꯛ ꯐꯖꯗꯦꯅ ꯑꯗꯨꯝ ꯄꯣꯡꯉꯦ ꯃꯥꯁꯦ
ꯍꯣꯏ ꯃꯌꯣꯟꯗ ꯆꯥꯎꯕ ꯃꯤꯁꯨ ꯑꯣꯏꯀꯣ
ꯎꯝ ꯀꯩꯅꯣꯅꯕꯨꯗꯤ ꯆꯦꯃꯤ ꯂꯥꯁꯨ ꯍꯥꯏꯔꯦ ꯃꯁꯛ ꯈꯠꯖꯔꯤꯦ ꯃꯥ ꯃꯁꯛ ꯈꯠꯖꯔꯤ ꯅ ꯀꯩꯅꯣ ꯇꯧꯔꯤꯅꯤ ꯈꯣꯠꯂꯤꯅꯤ
ꯀꯔꯤ ꯑꯣꯏꯗꯅ
ꯅꯪꯒꯤ ꯑꯣꯣꯜꯗꯦ ꯍꯪꯉꯕ꯭ꯔꯥ ꯀꯣ ꯍꯦꯛ ꯇꯧ ꯂꯣꯏꯔꯒ ꯀꯩꯀꯩ ꯆꯪꯒꯦ ꯀꯩꯝ ꯆꯪꯗꯕ ꯅꯠꯇ꯭ꯔꯣ ꯑꯩꯗꯤ ꯍꯩꯇꯦ ꯍꯥꯏꯕ ꯁꯤꯖꯤꯟꯅꯕ
ꯀꯣꯜ ꯍꯥꯏꯔ
ꯑ ꯁꯤ ꯀꯣꯜꯁꯦ ꯀꯛꯑꯅꯤꯗꯅ ꯍꯥꯏꯗꯤ ꯃꯤꯅꯤꯠ ꯇꯔꯥ ꯐꯥꯔ ꯀꯛꯑꯅꯤꯗꯅ ꯆꯗꯨꯒ ꯀꯩꯀꯩ ꯇꯧꯒꯦꯕ ꯃꯈꯥ
ꯈꯤꯇꯪ ꯀꯩꯀꯩ ꯊꯣꯛꯂꯛꯀꯦ
ꯀꯩꯝ ꯊꯣꯛꯣꯂꯛꯄꯁꯨ ꯌꯥꯎꯋꯦ ꯊꯣꯛꯣꯂꯛꯇꯕꯁꯨ ꯌꯥꯎꯋꯦ ꯅ ꯈꯪꯗꯦ ꯍꯥꯏꯕ
ꯃꯃꯥꯡꯗꯗꯤ ꯊꯣꯛꯑꯝꯃꯦꯕꯀꯣ ꯍꯥꯏꯗꯤ ꯔꯦꯁꯤꯌꯣꯒꯤ ꯆꯥꯡ ꯑꯗꯒꯤ ꯋꯥ ꯑꯇꯣꯞꯄ ꯃꯉꯥꯡ ꯑꯣꯏ ꯌꯥꯎꯕ꯭ꯔ
ꯍꯣꯏ ꯍꯣꯏ ꯍꯣꯏ ꯊ ꯊ ꯊꯁꯥ ꯍꯥꯏꯦꯕ
ꯎ ꯊꯣꯛꯇ꯭ꯔꯕꯅꯤ ꯍꯧꯖꯤꯛꯇꯤ
ꯁꯣꯏꯕꯗꯛ ꯃꯥꯜꯂꯛꯏꯅꯦ ꯈꯪꯕ꯭ꯔꯥ ꯍꯥꯏꯗꯤ ꯍꯪꯕ꯭ꯔ ꯑꯩ ꯍꯩꯇꯕꯅꯤꯅꯅꯦ ꯍꯪꯉꯕ꯭ꯔ
ꯎꯝ ꯑꯗꯨ ꯑꯣꯏ꯭ꯔꯦꯅꯦ ꯂꯥꯏꯔꯤꯛꯇ ꯀꯌꯥ ꯌꯧꯗ ꯇꯥꯔꯁꯨꯅꯣ ꯑꯩꯒꯤ ꯁꯤꯒꯨꯝꯕꯣꯒꯤ ꯍꯥꯏꯗꯤ ꯑꯦꯞꯁ ꯑꯃꯗ ꯄꯤꯁꯜꯂꯛꯄꯁꯦ ꯀꯣꯉꯣꯟꯗ
ꯎ
ꯐꯥꯔꯁꯇ ꯈꯪꯗ꯭ꯔꯁꯨꯀꯣ ꯑꯩꯒꯤ ꯉꯝꯅꯕ ꯀꯦꯄꯥ ꯑꯃꯗꯤ ꯂꯩꯖꯩꯕ ꯍꯥꯏꯗꯤ ꯈꯪꯅꯕ ꯑꯗꯒꯤ ꯀꯔꯤ ꯀꯔꯤ ꯌꯥꯎꯔꯤꯌꯦ ꯈꯪꯗꯦ ꯌꯥꯝ ꯇꯧꯒꯂꯗꯤ
ꯑ ꯍꯩ ꯑꯗꯨꯅꯦ ꯍꯪꯉꯝꯕ꯭ꯔꯥ ꯃꯣꯏꯒꯤ ꯈꯪꯗ ꯁꯤꯅꯤꯌꯔ ꯑꯣꯏꯗꯣꯏꯅ ꯍꯪꯉꯝꯕ꯭ꯔꯥ ꯄꯩꯁꯥ ꯀꯩꯅꯣ ꯇꯧꯕꯗꯨꯁꯨ ꯍꯩ ꯒꯦꯝꯒꯤ ꯑꯃ ꯄꯩꯁꯥ ꯃꯣꯏꯅ ꯄꯤꯔꯛꯀꯗꯕꯗꯣ ꯑꯗꯨꯗ ꯍꯦꯟꯅ ꯄꯤꯍꯜꯂꯛꯄꯁꯨ ꯌꯥꯏ ꯑꯩꯈꯣꯏꯅ ꯍꯩꯖ ꯇꯥꯗꯤ
ꯀꯃꯥꯏꯅ
ꯑ ꯇ꯭ꯔꯥꯟꯁꯄꯣꯔꯇꯦꯁꯟꯒꯤ ꯆꯥꯔꯖꯇꯣ
ꯎꯝ
ꯑꯗꯨꯗ ꯍꯦꯟꯒꯠꯇꯣꯏꯕ ꯑꯗꯨꯗꯅꯦ ꯏꯁꯀ꯭ꯔꯤꯟ ꯁꯣꯠꯂꯣ ꯈꯪꯗꯦ ꯃꯣꯏ ꯕꯤꯍꯥꯔꯤ ꯃꯆꯥ ꯈꯔꯗꯤ ꯍꯩꯌꯦ ꯁꯤꯦꯅꯤꯌꯥꯔ ꯑꯉꯥꯡꯃꯨꯛ ꯆꯠꯃꯤꯟꯅꯕꯗꯣ ꯑꯗꯨ ꯃꯅꯥꯂꯤꯗꯤ ꯂꯥꯇꯥꯥꯏꯅꯦ
ꯄꯥꯞꯅꯦ
ꯑꯗꯣ ꯃꯥ ꯐ꯭ꯂꯥꯏꯠ ꯇꯤꯀꯦꯠ ꯂꯨꯄꯥ ꯂꯤꯁꯤꯡ ꯑꯍꯨꯝ ꯈꯛꯇꯪ ꯆꯪꯉꯦ ꯍꯥꯏꯌꯦ ꯃꯥꯅ ꯆꯪꯅꯕ꯭ꯔꯣ ꯑꯗꯨꯃꯥꯏꯅ ꯂꯨꯄꯥ ꯂꯤꯁꯤꯡ ꯇꯔꯥꯕꯨꯗꯤ ꯆꯪꯉꯦ ꯍꯥꯏꯕꯅꯦꯕꯀꯣ ꯀꯣꯟꯅ ꯀꯣ ꯂꯨꯄꯥ ꯂꯤꯁꯤꯡ ꯇꯔꯦꯠ ꯆꯪꯉꯦ ꯍꯥꯏꯕꯅꯦꯕ ꯑꯣꯅꯒꯤꯗꯨꯗꯤ ꯑꯗꯨꯕꯨꯗꯤ ꯑꯍꯥꯟꯕꯗ ꯂꯨꯄꯥ ꯂꯤꯁꯤꯡ ꯍꯥꯏꯗꯤ ꯀꯛꯑ ꯀꯥꯟꯗ ꯃꯇꯝꯗꯣ ꯅꯪꯗꯕꯒꯤ ꯐ꯭ꯂꯥꯏꯠꯇꯣ ꯑꯃꯨꯛ ꯗꯤꯂꯦ ꯑꯣꯏꯍꯟꯕꯒꯤ ꯂꯨꯄꯥ ꯂꯤꯁꯤꯡ ꯑꯍꯨꯝꯃꯨꯛ ꯑꯦꯛꯁꯇ꯭ꯔꯥ ꯍꯥꯞꯄꯒꯤꯅꯦ ꯍꯥꯏꯕꯅꯦꯕ
ꯑꯥ
ꯑꯗꯨ ꯂꯨꯄꯥ ꯂꯤꯁꯤꯡ ꯇꯔꯦꯠ ꯆꯪꯉꯦ ꯍꯥꯏꯕ ꯎꯝ ꯑꯅꯨ ꯈ ꯪꯗꯦ꯫ ꯑꯩꯁꯨꯅꯦ ꯑꯍꯥꯟꯕ ꯆꯠꯄꯅꯤꯅꯦ ꯈꯪꯗꯦ ꯒ꯭ꯌꯥꯟ ꯇꯥꯗꯦꯗ ꯁꯥꯟꯊꯣꯏꯒ ꯆꯠꯇꯣꯏꯁꯦ ꯐꯕꯨꯗꯤ ꯐꯔꯦ ꯃꯥꯁꯨ ꯑꯗꯨꯝ ꯃꯤꯗꯣ ꯍꯥꯏꯗꯤ ꯃꯤꯗꯣ ꯂꯣꯏꯅꯕ ꯑꯗꯨꯝ ꯌꯥꯏꯗꯅ
ꯑꯁ ꯃꯗꯤ ꯌꯥꯝ ꯑꯁ ꯑꯑꯑ ꯏꯁꯇ꯭ꯔꯣꯅꯤꯌꯥ ꯑꯩꯅ ꯈꯜꯂꯤꯅꯦ
ꯌꯥ ꯍ ꯍꯜꯂꯣ ꯑꯣꯥꯢ ꯀꯁꯦ ꯀꯩꯅꯣ ꯏꯃꯥ
ꯍꯜꯂꯣ
ꯎꯝ ꯇꯥꯔꯦ ꯇꯥꯔꯦ
ꯅ ꯅꯪꯒ ꯋꯥꯔꯤ ꯁꯥꯟꯅꯕꯁꯤꯗꯗꯤ ꯍꯥꯏꯕ꯭ꯔꯥ ꯀꯔꯤ ꯁꯥꯟꯅꯩꯅꯣ ꯈꯪꯗꯦꯕꯀꯣ ꯍꯥꯏꯗꯤ ꯃꯇꯝꯗ ꯑꯗꯨꯝ ꯍꯧꯈꯤꯗꯗ
ꯑꯥ
ꯇꯔꯥ ꯅꯣꯏ ꯅꯃꯥꯟꯅꯕꯤ ꯋꯥꯔꯤ ꯁꯥꯟꯅ ꯀꯩ ꯁꯥꯟꯅꯗꯣꯏꯅꯣ ꯈꯪꯕꯗꯅꯦ ꯃꯤꯅꯤꯠ ꯁꯥꯎꯍꯟꯅꯤꯡꯕꯅ ꯑꯩꯗꯤ
ꯇꯧꯕꯗꯤ ꯇꯧꯕꯅꯤ
ꯑꯅꯤꯛ ꯀꯔꯤ ꯁꯥꯟꯗꯣꯏꯅꯣ ꯈꯪꯗꯕꯒꯤ ꯑꯃ ꯃꯤꯅꯤꯠꯁꯨ ꯍꯧꯗꯕꯤꯗꯣ ꯃꯥꯝꯃꯂꯤ ꯀꯥꯏ ꯆꯒꯕꯥ
ꯈꯪꯗꯦ ꯏꯕꯥꯅꯤ ꯋꯥꯔꯤ ꯁꯥꯟꯅꯕꯌꯦ ꯄꯨꯡꯁꯤ ꯑꯗꯨꯝ ꯍꯦꯛꯇ ꯍꯧꯈꯤꯗ꯭ꯔꯥ
ꯎꯝ ꯍꯧꯖꯤꯛꯐꯥꯎ ꯑꯅꯤꯔꯛ ꯁꯨꯗꯣꯔꯦ
ꯎꯝ ꯗꯅꯦ
ꯑꯉꯥꯡ ꯃꯆꯥꯁꯦ ꯑꯩꯈꯣꯏꯗ ꯊꯅꯝꯃꯒ ꯆꯠꯈꯤꯔꯕ ꯑꯣ ꯈ‌ꯣꯏꯅ ꯑꯗꯨꯝ ꯂꯧ ꯆꯠꯇ‌ꯣꯏ
ꯇ꯭ꯔꯦꯅꯤꯌꯥ ꯑꯩꯅ ꯈꯜꯂꯁꯦ ꯑꯩꯁꯦ ꯀꯜꯂꯤꯗꯦ ꯍꯥꯏꯗꯤ ꯃꯣꯏꯅ ꯀꯦꯞꯁꯦ ꯁꯤꯟꯗꯣꯛꯅꯔꯒ ꯆꯠꯂꯣ ꯑꯗꯨꯝ ꯍꯥꯏꯗ꯭ꯔꯥ ꯁꯍꯦꯔꯗ
ꯎꯝ
ꯑꯗ ꯊꯥꯔꯗ ꯏꯌꯥꯔꯗ ꯆꯠꯄꯒꯤ ꯆꯥꯟꯁ ꯄꯤꯔꯛ ꯏꯖꯦ ꯃꯌꯥꯝꯗ ꯍꯧꯖꯤꯛꯉꯦꯗ ꯆꯠꯂꯝꯗ꯭ꯔꯦ ꯑꯗꯣ ꯀꯔꯤ ꯑꯩꯁꯦ ꯀꯩꯗ ꯆꯥꯗꯒꯦ ꯁꯤꯅ ꯏꯁꯥꯅ ꯏꯁꯥꯗ ꯍꯪꯖꯩꯖꯦ ꯍꯧꯖꯤꯛ
ꯑꯗꯨꯝ ꯅꯪ ꯈꯪꯗꯦꯅꯦ ꯑꯗꯨꯝꯅꯦ ꯃꯣꯏꯅ ꯂꯥꯛꯄꯗꯨꯗꯅꯦ ꯍꯪꯉꯕ꯭ꯔꯥ ꯑꯗꯨꯝ ꯆꯠꯅꯕ ꯍꯣꯠꯅꯍꯧ
ꯑꯩ ꯍꯟꯗꯛꯇꯩꯗꯤ ꯍꯣꯠꯅꯔꯅꯤ
ꯃꯣꯏꯅ ꯍꯥꯏ ꯀꯩ ꯍꯥꯏꯒꯦ ꯈꯣꯠꯂꯤꯒꯦ ꯑꯗꯨꯝ ꯎꯝ ꯅꯪꯖꯨ ꯋꯥꯔꯤ ꯁꯥꯟꯅꯧ
ꯏꯁꯥꯒꯤ ꯁꯤ ꯑꯃ ꯍꯩꯒ ꯂꯩꯇ ꯍꯥꯏꯕ ꯑꯩꯁꯦ
ꯑꯩ ꯑꯃꯈꯇꯪ ꯁꯅꯗ ꯉꯥꯏꯔꯤꯌꯦ ꯑꯗꯨꯕꯨꯗꯤ ꯂꯨꯄꯥ ꯆꯥꯝꯃ-ꯆꯥꯝꯃ ꯐꯪꯅꯤꯌꯦ ꯑꯩꯅ ꯁꯥꯟꯅꯔꯤꯉꯩ ꯐꯪꯗꯨꯢꯕ ꯁꯤ ꯁꯥꯟꯅꯩ ꯖꯤꯗꯤ ꯁꯤ ꯍꯥꯟꯁꯤꯖꯤꯗꯤ ꯁꯃꯥꯢ ꯁꯥꯟꯅꯗꯨꯢꯕ ꯀꯩꯅꯣ ꯎꯅꯦ ꯅꯅꯦ ꯃꯤꯗꯨꯒ ꯅꯠꯇꯦ ꯁꯥꯟꯅꯗꯣꯏꯁꯦ ꯑꯩꯈꯣꯏ ꯃꯁꯦꯜꯟꯅ ꯁꯥꯟꯅꯗꯣꯏꯁꯦ ꯐꯣꯟ ꯑꯩꯈꯣꯏ ꯃꯁꯦꯟ ꯁꯥꯟꯅꯕꯒꯤ ꯋꯥꯔꯤꯅꯤ ꯍꯣꯏ ꯔꯦꯖꯤꯁꯇꯔ ꯇꯧꯕ ꯐꯣꯟ ꯅꯝꯕꯔꯁꯦ ꯑꯗꯨꯦꯖꯤꯁꯇꯔ ꯐꯣꯟ ꯑꯗꯨ ꯏꯁꯤꯡ ꯁꯥꯟꯅꯕꯩ ꯋꯥꯔꯤꯉꯩꯗ ꯑꯩꯒꯗꯤ ꯎꯂꯦꯅꯥ ꯊꯅꯅꯦ ꯑꯩ ꯀꯩꯁꯨ ꯁꯥꯟꯅꯔꯣꯏꯗ ꯑꯣꯂꯤꯅꯥꯅ ꯃꯉꯥꯔꯛꯇꯣꯗꯤ ꯌꯥꯔꯦ
ꯐꯖꯅ ꯁꯥꯟꯅꯔꯗꯤ ꯢꯕꯦꯝꯃ ꯂꯨꯄꯥ ꯆꯥꯇ꯭ꯔꯨꯛ ꯆꯥꯇ꯭ꯔꯦꯠ ꯃꯨꯛꯇꯤ ꯐꯪꯅꯤ
ꯎꯝ ꯅꯪ ꯑꯩꯉꯣꯟꯗ ꯑꯃꯨꯛ ꯃꯉꯥꯔꯛ ꯇꯧꯔꯛꯄ ꯑꯩꯩꯅ ꯅꯉꯣꯟꯗ ꯃꯉꯥꯔꯛ ꯇꯧꯔꯛꯄꯗꯤ ꯌꯥꯔꯦꯗ
ꯎꯝ ꯎꯝ ꯑꯩꯒꯤ ꯃꯉꯥ ꯐꯥꯔꯔꯣꯏꯒꯦ ꯑꯍꯨꯝꯂꯛꯒꯨꯝꯕ ꯇꯧꯔꯛ ꯇꯧꯔꯛꯄ ꯌꯥꯅꯤ ꯅꯪꯉꯣꯟꯗ
ꯎꯝ ꯑꯩꯅ ꯑꯗꯨꯝ ꯇꯧꯔ ꯌꯥꯔꯦ ꯑꯗꯨ ꯑꯇꯩ ꯆꯦ ꯃꯣꯅꯤꯀꯥꯗꯤ
ꯆꯦꯃꯅꯤꯀꯥ ꯌꯥꯏ ꯇꯧꯕ ꯃꯥꯁꯦ ꯏꯕꯦꯝꯕ ꯑꯩꯒꯨꯝꯕ ꯍꯗꯣꯡꯊꯣꯏꯒꯨꯝꯕ ꯅꯨꯃꯤꯠꯇ ꯂ ꯂꯩꯊꯣꯛꯄꯗꯣ ꯈꯪꯕ꯭ꯔꯥ
ꯎꯝ
ꯑꯗꯨ ꯃꯥꯅ ꯇꯜꯂꯦ ꯂꯩ ꯑꯩ ꯊꯣꯑꯝꯗꯣꯏꯅꯦ ꯑꯗꯨ ꯅꯍꯥꯟꯁꯦ ꯁꯥꯟꯅꯒꯦ ꯇꯧꯔꯦ ꯑꯗꯨꯒ ꯅꯦꯠꯋꯥꯔꯛ ꯌꯥꯝ ꯅꯨꯡꯉꯥꯏꯇꯕ
ꯎꯝ ꯑꯩ ꯀꯅꯥ ꯂꯥꯡꯗꯣꯏꯅꯣ ꯈꯪꯗꯦꯗ
ꯑꯁ ꯏꯁꯇꯣ ꯌꯥꯣ ꯀꯔꯤ ꯎꯦꯂꯣ ꯑꯩ ꯁꯨꯝꯅꯦ ꯑꯩꯅ ꯁꯨꯝ ꯈꯔ ꯕꯤꯠ ꯂꯩꯕꯁꯦꯀꯣ
ꯎꯝ
ꯈ ꯆꯅꯕꯖꯦ ꯃꯦꯂꯣꯔꯤ ꯍꯣꯏꯁꯤꯅ ꯈꯪꯗꯦ ꯑꯩꯉꯣꯟꯗ ꯌꯥꯝ ꯐ꯭ꯔꯤ ꯐ꯭ꯔꯦ ꯌꯥꯝ ꯑꯣꯏꯖꯕꯗꯣ ꯈꯪꯕ꯭ꯔꯥ
ꯃꯦꯂꯣꯔꯤꯗꯤ ꯐꯕꯅꯦ ꯑꯗꯨꯝꯗꯤ ꯍꯪꯉꯕ꯭ꯔꯥ ꯃꯤ ꯈꯨꯗꯤꯡꯃꯛ ꯑꯗꯨꯝ ꯂꯣꯏꯅꯗ꯭ꯔꯣ ꯇ꯭ꯔꯥ ꯗ꯭ꯔꯣꯗ꯭ꯔꯥ ꯇꯊ
ꯑꯣ ꯑꯗꯒꯤꯀꯣ ꯇꯁꯦꯡꯅ ꯃꯤꯅ ꯒꯁ ꯇꯧꯁꯜꯂꯛꯑꯗꯤ ꯑꯩꯈꯣꯏꯁꯨ ꯒꯁ ꯇꯧꯁꯟꯅꯤꯡꯉꯦꯕ ꯇꯁꯦꯡꯅ ꯍꯥꯏꯔꯗꯤ ꯅꯪꯁꯨ ꯈꯜꯂꯝꯕꯅꯤ ꯀꯩꯁꯨ ꯁꯣꯟꯗꯗ ꯂꯩꯅꯤꯡꯕ ꯀꯅꯥꯝ ꯂꯩꯇꯕꯅꯦꯕ
ꯎꯝ
ꯑꯗꯨꯅ ꯃꯣꯏ ꯈꯔ ꯂꯩꯔꯤꯁꯦ ꯁꯨꯃꯥꯏꯅ ꯀꯥꯛꯁꯜꯂꯛ ꯇꯥꯔꯗꯤ ꯑꯩꯈꯣꯏꯁꯨ ꯀꯛꯁꯟꯕꯅ ꯏꯒꯣ ꯂꯩꯅꯕꯅꯤꯅ ꯐ꯭ꯔꯤ ꯑꯣꯏꯊꯣꯛꯄ ꯉꯝꯗꯕꯗꯣꯕ꯭ꯔꯥ ꯃꯣꯏꯁꯨ ꯑꯣꯏꯊꯣꯔꯛꯇꯕꯅꯤꯅ
ꯎꯝ
ꯑꯗꯨꯃꯥꯏꯅ ꯇꯧꯋꯦꯕ ꯑꯗꯨꯅ ꯈꯪꯗꯑꯁ ꯅꯪꯗꯤ ꯆꯠꯈ꯭ꯔꯅꯤꯀꯣ ꯗꯩ ꯀꯌꯥ ꯆꯠꯈꯤꯗꯣꯏꯅꯣꯅ
ꯈꯪꯗꯦ ꯑꯗꯨ ꯐ꯭ꯂꯥꯏꯠ ꯇꯤꯛꯀꯦꯠꯀ ꯃꯣꯏꯅ ꯍꯥꯏꯔꯛꯀꯅꯤꯌꯦ ꯑꯗꯨꯗ
ꯗꯦꯠꯇꯗꯤ ꯀꯦꯝ ꯗꯦꯠ ꯀꯌꯥꯗꯩꯅꯣꯕꯗꯣ
ꯅꯣꯏ ꯁꯦꯚꯦꯟꯇꯤꯟꯗꯩ ꯄꯨꯂꯞ ꯆꯠꯇꯣꯏꯅꯦ ꯑꯩꯁꯨꯦ ꯑꯦ ꯁꯤ ꯑꯦ ꯇꯤ ꯁꯤ ꯀꯦꯝꯗꯣ ꯌꯥꯎꯗꯣꯏꯅꯦꯕ ꯑꯩꯁꯨ
ꯎꯝ
ꯑꯗꯨꯒ ꯃꯔꯛꯇꯨꯗꯩ ꯑꯗꯨꯝ ꯆꯠꯈꯤꯗꯣꯏꯕ
ꯃꯔꯛꯇꯨꯗꯤ ꯇ꯭ꯋꯦꯟꯇꯤ ꯇ꯭ꯋꯦꯟꯇꯤ ꯀꯌꯥꯗꯩ ꯑꯣꯏꯒꯦꯕ
ꯈꯪꯗꯦ ꯑꯗꯨꯝ ꯃꯣꯏꯅ ꯍꯥꯏꯔꯛꯀꯅꯤꯅꯦ
ꯑꯁ ꯑꯗꯨꯏ ꯃꯇꯨꯡꯗ ꯆꯠꯂꯗꯤ ꯐꯗꯧꯅꯤꯅ
ꯎꯝ ꯅꯪ ꯑꯦꯗꯃꯤꯁꯟ ꯇꯧꯔꯕ ꯑꯦꯗꯃꯤꯁꯟ ꯇꯧꯔꯕ ꯑꯦꯗꯃꯤꯁꯟ ꯀꯔ ꯀꯥꯟꯗ ꯇꯧꯗꯣꯏꯅꯣ
ꯀꯦ ꯃꯂꯒꯥꯒꯅꯦ
ꯎꯝ ꯑꯦꯃꯤꯁꯟꯗꯁꯨꯛ ꯀꯩ ꯀꯩ ꯆꯪꯒꯦ
ꯈꯪꯗꯌ
ꯑꯩꯅꯆꯤ ꯑꯄꯥꯗ ꯍꯪꯉꯤ ꯈꯪꯗꯦ ꯈꯪꯗꯦ ꯃꯣꯏꯅ ꯈꯪꯗꯦ ꯉꯥꯛꯇ ꯍꯪꯉꯤ ꯈꯨꯗꯤꯡꯒꯤ
ꯍꯥꯏꯔ ꯑꯩꯅ ꯍꯪꯕꯗꯁꯨ
ꯕꯣꯠꯂꯤ ꯕꯣꯠ ꯀꯥꯏꯅꯦꯅ ꯀꯔꯤ ꯀꯥꯟꯗꯣꯏꯅꯣ ꯈꯪꯗꯦ ꯃꯤꯒꯤ ꯑꯇꯣꯞꯄ ꯀꯣꯦꯁꯀꯤ ꯕꯣ ꯂꯦꯞꯄꯤꯅ ꯂ ꯆꯦꯟꯕꯤ ꯌꯔ
ꯏꯦꯝꯃ ꯍꯟꯗꯛꯅꯦ ꯈꯗꯧ ꯌꯥꯝ ꯁꯥꯎꯅꯤꯡꯉꯕ꯭ꯔꯥ ꯀꯩꯩꯅꯣꯒꯤꯗ ꯑ ꯑꯩꯈꯣꯏ ꯅꯝ ꯍꯣꯂꯛ ꯆꯥꯎꯔꯦ ꯆꯦ ꯆꯦ ꯔꯣꯁꯅꯤꯗꯣ ꯍꯣꯝꯕꯛꯑ ꯑꯩꯝ ꯊꯥꯔꯤꯕꯦꯕ ꯈꯪꯕ꯭ꯔꯥ ꯅꯣꯡꯉꯜꯂꯅꯕ ꯍꯜꯂꯛꯇꯕ ꯑꯩꯅ ꯑꯦꯕ꯭ꯔꯤ ꯋꯥꯟ ꯗꯗꯤꯗꯦ ꯇꯧꯊꯣꯛꯑꯦꯕ
ꯎꯝ
ꯇꯧꯔꯑꯣ ꯃꯇꯝ ꯍꯦꯜꯂꯦ
ꯍꯣꯏ
ꯎꯝ